ꯇꯕ꯭ꯔꯣ
ꯍꯣꯏ ꯇꯥꯔꯦ
ꯀꯔꯤꯣ ꯑꯩ ꯒ꯭ꯌꯥꯟ ꯇꯥꯗ꯭ꯔꯦ ꯑꯩꯒꯤ ꯂꯣꯏ ꯃꯥꯡꯈ꯭ꯔꯦ
ꯍꯧꯖꯤꯛꯛꯇꯗꯤ ꯇꯥꯔꯕ꯭ꯔꯣ
ꯍꯧꯖꯤꯛꯇꯤ ꯇꯥꯔꯦ ꯑꯩ ꯒ꯭ꯌꯥꯟ ꯇꯥꯗ꯭ꯔꯦ ꯑꯩꯒꯤ ꯗꯥꯎꯁꯦ ꯌꯥꯗꯕꯅꯦꯀꯣ
ꯅ ꯅꯪꯒꯤ ꯈꯛꯇ ꯅꯠꯇꯦ ꯏꯕꯥꯅꯤꯒꯤ ꯁꯣꯏꯔꯒ ꯂꯩꯔꯦ
ꯑꯥ ꯑꯦ ꯀꯝꯅꯤꯌꯦ ꯑꯩꯒꯤꯇ ꯑꯣꯏ ꯑꯣꯏꯔꯔꯣꯏ ꯇꯔꯥꯗꯤ ꯁꯨꯔꯦ
ꯑꯗꯨꯗ ꯑꯃ ꯈꯛꯇ ꯆꯠꯄ
ꯅꯠꯇꯌꯦꯦ ꯇꯔꯥ ꯁꯨꯕꯗ ꯑꯅꯤꯈꯛꯇ ꯑꯅꯤꯈꯛꯇ ꯃꯄꯨꯡ ꯐꯥꯕ ꯑꯇꯩꯗꯤ ꯑꯣꯏꯗ꯭ꯔꯦ
ꯔꯤ ꯄꯨꯡ ꯐꯥꯅꯤꯡꯉꯥꯏ ꯇꯥꯎꯕꯀꯣ ꯅꯪꯒꯤ ꯑꯩꯒꯤ ꯏꯕꯥꯅꯤꯅ ꯍꯧꯖꯤꯛ ꯇꯥꯎꯕꯗꯨꯁꯨ ꯑꯩꯒꯤꯁꯨ ꯁꯣꯏꯈ꯭ꯔꯦ ꯌꯦꯡꯉꯣ ꯃꯈꯣꯟ ꯇ ꯇꯥꯠꯕꯤꯒꯤ
ꯎꯝ ꯄꯔꯤꯒꯤꯔꯒꯣ ꯭ꯌꯥꯟꯗꯗ꯭ꯔꯦ
ꯐꯪꯗꯦ ꯑꯩꯁꯨ ꯑꯁ ꯃꯊꯥꯏ ꯌꯥꯝ ꯁꯥꯏꯌꯦ ꯅꯪꯅ ꯐꯔꯁ ꯇꯥꯎꯧꯕꯗꯨꯁꯨ ꯑꯩꯗꯤ ꯑꯁꯣꯏꯔꯕ ꯃꯥꯜꯂꯦꯗ ꯑꯩꯒꯤꯁꯨ ꯌꯥꯗ꯭ꯔꯦ
ꯑꯥ ꯑꯩꯒꯤ ꯇꯔꯥꯗ ꯑꯅꯤ ꯈꯛꯇ ꯌꯥꯕꯗꯨꯕꯨ ꯑꯁꯤꯕꯨ ꯌꯥꯕ꯭ꯔꯥꯕ
ꯑꯩ ꯍꯣꯔꯦꯟ ꯅꯪꯉꯣꯟꯗ ꯀꯔꯤ ꯑꯗꯨꯗ ꯀꯔꯤꯔ ꯊꯥꯒꯦ ꯑꯣ ꯀꯦ ꯑꯗꯨꯗ ꯅꯪ ꯌꯦꯡꯉꯨꯀꯣ ꯅꯪꯒꯤꯗꯣ ꯀꯔ ꯃꯥꯟꯅ ꯂꯥꯏꯏꯕ꯭ꯔꯥꯅ ꯑꯩ ꯍꯣꯔꯦꯟꯁꯦ
ꯎꯝ
ꯅ ꯃꯥ ꯊꯥꯕꯤꯒꯦꯕ ꯅꯪꯉꯣꯟꯗ
ꯍꯣꯏ ꯍꯣꯏ
ꯑꯗꯨꯗ ꯅꯪꯒꯤꯁꯦ ꯀꯔꯤ ꯇꯧꯔꯒ ꯂꯩ
ꯍꯣꯏ ꯍꯣꯏ ꯑ ꯇ
ꯑꯣ ꯒ꯭ꯌꯥꯟ ꯇꯥꯗꯦꯕ ꯉꯁꯤ ꯍꯟꯗꯛꯀꯤꯁꯦ ꯈꯔ ꯁꯣꯏꯕꯗꯤ ꯂꯩꯑꯕ ꯃꯥꯜꯅꯦꯦꯕ
ꯎꯝ ꯑꯗꯨ ꯑꯩ ꯔꯦꯟ ꯗ ꯂꯩꯕꯗꯣ ꯑꯗꯨ ꯑꯗꯨ ꯅꯨꯄꯤ ꯑꯅꯤꯕꯨꯗꯤ ꯑꯩ ꯇꯧꯅꯤꯡꯗ꯭ꯔꯦ
ꯑꯣ ꯑꯗꯨ ꯍꯥꯏꯅ ꯅ ꯗ ꯑꯁꯨꯃꯥꯏꯅ ꯑꯩꯅ ꯀꯣꯜ ꯇꯧꯔꯒꯦ ꯅꯪꯅ ꯑꯗꯨꯝ ꯔꯤꯁꯤꯞ ꯇꯧꯔ ꯑꯩꯒꯤꯗꯤ
ꯍꯣꯏ ꯍꯣꯏ ꯑꯩ ꯇꯧꯒꯦꯀꯣ ꯎꯝ ꯑꯗꯨꯒ ꯃꯤ ꯑꯇꯩꯒꯤ ꯑꯗꯨꯝ ꯅꯪ ꯇꯧꯕꯗ ꯑꯗꯨꯝ ꯆꯠꯒꯟꯕꯒꯤꯁꯨ ꯄꯤꯔꯛꯑꯣ ꯑꯩꯒꯤ
ꯑꯣ ꯑꯗꯣ ꯏꯕꯥꯅꯤꯅ ꯍꯧꯖꯤꯛ ꯇꯥꯎꯁꯦ ꯔꯤꯁꯤꯞꯄꯨꯗꯤ ꯅꯪ ꯇꯥꯎꯕ ꯐꯪꯉꯤꯅ ꯑꯗꯨ ꯑꯣꯏꯔꯗꯤ
ꯎꯝ ꯍꯣꯏ ꯍꯣꯏ ꯑꯗꯨꯗꯤ ꯌꯥꯏ
ꯑꯩꯅ ꯑꯗꯨꯝ ꯅꯪꯉꯣꯟꯗ ꯇꯥꯎꯔꯒꯦ ꯅꯪꯗꯤ ꯇꯥꯎꯈ꯭ꯔꯅꯨ ꯑꯩꯕꯨ ꯀꯤ ꯀꯩꯑꯕ ꯂꯣꯏꯅꯃꯛ ꯃꯥꯡꯅꯤꯉꯥꯏꯕꯨ
ꯑꯗꯨꯅꯦ ꯆꯥꯛ ꯆꯥꯔꯕꯣ
ꯍꯣꯏ ꯆꯥꯔꯦ ꯅꯪꯗꯤ
ꯆꯥꯗ꯭ꯔꯤꯈꯣꯏ ꯏꯟꯁꯥꯡ ꯊꯣꯡꯉꯑ
ꯀꯔꯤ ꯌꯦꯟꯖꯥꯡ
ꯏꯃꯥꯟꯅꯕꯤꯅ ꯌꯦꯔꯨꯝꯒ ꯑꯗꯨꯝ ꯊꯣꯡꯉꯦ ꯉꯁꯤ
ꯑ ꯌꯥꯝ ꯍꯥꯎꯅꯤꯀ ꯃꯤꯗꯤ
ꯅꯣꯏꯣꯏꯗꯤ ꯁꯟꯗꯦ ꯀ꯭ꯔꯤ ꯄꯤꯖꯒꯦ
ꯑꯩꯈꯣꯏꯗꯗꯤ ꯑ ꯀꯔꯤꯔꯥ ꯕ꯭ꯂꯦꯛ ꯍꯋꯥꯏ ꯂꯥꯏꯐ ꯍꯣꯂꯤ ꯃꯃꯗ ꯀꯥꯁꯨ ꯀꯥ ꯌꯥꯝꯅꯁꯨ ꯆꯥꯎꯗꯦ ꯗꯥꯜꯒꯤꯗꯤ ꯈꯔ ꯆꯥꯎꯕ ꯃꯥꯜꯂꯦ
ꯑꯣ ꯑꯣ ꯃꯣꯔ ꯕ꯭ꯂꯦꯛ ꯇꯣ ꯍꯥꯎ ꯇꯕꯗꯣ
ꯑꯗꯨ ꯄꯤꯌꯦꯕ
ꯑꯗꯨ ꯕ꯭ꯂꯦꯛꯇꯣ ꯑꯩꯗꯨ ꯈ꯭ꯋꯥꯏꯗꯒꯤ ꯆꯥꯅꯤꯡꯗꯕ ꯏꯟꯁꯥꯡꯅꯤ ꯑꯗꯨ
ꯑꯩꯁꯨ ꯑ ꯇꯨ ꯊꯥꯎꯖꯟ ꯇ꯭ꯋꯦꯟꯇꯤ ꯊ꯭ꯔꯤꯗꯒꯤ ꯆꯪꯕ ꯃꯇꯝꯗꯤ ꯑꯃ ꯄꯣꯠ ꯆꯥꯗꯦ ꯑꯗꯨꯗꯤ ꯗꯤꯁ ꯌꯔꯅꯗꯤ ꯇ꯭ꯔꯥꯏ ꯇꯨꯕ ꯍꯧꯔꯦ ꯑꯩ
ꯎꯝ ꯃꯥꯒꯤ ꯇꯦꯁꯇꯣ ꯃꯥꯒꯤ ꯇꯦꯁꯇꯣ ꯈꯔ ꯈꯥꯕ ꯃꯥꯜꯂꯤ ꯑꯗꯨꯀꯣ
ꯑꯣ ꯑꯩꯗꯤ ꯆꯥꯅꯤꯡꯗꯦ ꯑꯗꯨ ꯏꯃꯥꯟꯅꯕꯤ ꯑꯃꯁꯤ ꯆꯥꯅꯤꯡꯉꯦ ꯍꯥꯎ ꯍꯥꯎꯋ ꯑꯩꯅ ꯍꯥꯏ ꯍꯥꯏꯕꯒꯤꯀꯣ
ꯎꯝ ꯎꯝ
ꯇ꯭ꯔꯥꯏ ꯇ ꯅꯨꯃꯤꯠ ꯂꯩꯌꯦ ꯅꯨꯃꯤꯠ ꯑꯃꯗ ꯍꯥꯎꯗꯕ ꯅꯨꯃꯤꯠ ꯂꯩꯌꯦ ꯈꯪꯗꯦ
ꯍꯥꯎꯇ꯭ꯔꯦ ꯑꯗꯨꯗꯤ ꯅꯣꯏꯗꯤ ꯀꯩꯗꯧꯉꯩ ꯄꯤꯖꯕ꯭ꯔꯥ ꯌꯦꯔꯨꯝ
ꯌꯦꯔꯨꯝ ꯑꯈꯣꯏꯅ ꯐ꯭ꯔꯥꯏꯗꯦꯗ ꯅꯣꯏꯗꯤ ꯁꯟꯗꯦꯗ ꯄꯤꯌꯦꯀꯣ
ꯍꯣꯏ
ꯈꯪ ꯇ꯭ꯔꯦꯗ ꯍꯥꯥꯎꯇꯦꯗ ꯑꯃꯥ ꯑꯃꯥ ꯅꯣꯏꯁꯨ ꯑꯃ ꯑꯃ ꯄꯤꯕ ꯅꯠꯇ꯭ꯔꯣ ꯇꯥꯗꯕ꯭ꯔꯣ ꯍꯜꯂꯣ ꯇꯥꯕ꯭ꯔꯣ
ꯑꯃ ꯑꯃ ꯑꯃ ꯑꯃ ꯑꯣ ꯑꯍꯣꯏꯗꯤ ꯐ꯭ꯔꯥꯏꯗꯦꯗꯒꯤ ꯑꯗꯨꯝ ꯇꯥꯏꯌꯦ ꯇꯥꯏꯌꯦ ꯅꯪ ꯇꯥꯗꯕ꯭ꯔꯣ
ꯇꯥꯕ꯭ꯔꯣ